ꯀꯩꯗꯧꯔꯤꯅꯣ
ꯑꯩꯅ ꯃꯃꯤ ꯌꯦꯡꯉꯒꯂꯩꯕꯅꯦ ꯅꯪꯗꯤ
ꯑ ꯑꯩ ꯁꯨꯅꯦ ꯑꯩ ꯍꯧꯖꯤꯛ ꯊꯕꯛ ꯆꯠꯂꯒ ꯍꯜꯂꯛꯏ
ꯏ ꯊꯕꯛ ꯆꯠꯄꯁꯨ ꯋꯥꯔꯝꯒꯅꯤꯀꯣ
ꯍꯣꯏ ꯋꯥꯏꯌꯦ
ꯎꯝ
ꯍꯤꯟꯗꯤ ꯑꯣꯐꯤꯁ ꯆꯠꯀꯦꯔꯥ ꯍꯤꯟꯗꯤ ꯑꯣꯐꯤꯁ ꯆꯠꯀꯦꯔꯥ
ꯑꯣꯐꯦ ꯇ ꯆꯠꯅꯤꯡꯉ ꯂꯩꯇꯦ
ꯉꯁꯤꯗꯤ ꯆꯨꯔꯁ ꯆꯠꯄ꯭ꯔꯥꯅꯦꯗꯤꯌꯦ
ꯉꯁꯤꯗꯤ ꯆꯔꯆ ꯆꯠꯇꯦ
ꯑꯣ ꯀꯗꯥ
ꯑꯁ
ꯀꯔꯤꯒꯤ ꯀ
ꯈꯪꯗꯦꯗ ꯑ ꯀꯔꯤ ꯍꯥꯏꯁꯤꯔꯥ ꯑꯩꯈꯣꯏꯗꯤ ꯈꯨꯟꯗ ꯂꯩꯇꯕꯒꯤꯀꯣ
ꯑꯣ
ꯑꯗꯨꯒꯤ
ꯆꯠꯇꯔꯅꯥ
ꯍꯥꯥ ꯀꯩ ꯍꯥꯏꯕ
ꯑꯗꯨꯒꯤ ꯆꯠꯇꯕ꯭ꯔꯥ
ꯑꯣ ꯑꯩꯈꯣꯏꯗꯤ ꯁꯤꯇꯤꯗ ꯂꯩꯕꯒꯤ ꯑꯩꯈꯣꯏ ꯆꯥꯔꯖ ꯀꯥꯕꯗꯣ ꯌꯥꯝ ꯂꯥꯞꯄꯦ ꯍꯥꯏꯁꯤꯔꯥ ꯀꯣ ꯑꯗꯨꯒꯤ ꯆꯠꯇꯦ ꯑꯗꯨꯝ ꯅꯣꯡꯃ ꯑꯃꯒꯨꯝꯕꯗꯤ ꯑꯗꯨꯝ ꯆꯠꯂꯦ ꯉꯁꯤꯗꯤ ꯆꯠꯇꯦ ꯅꯣꯡꯆꯨ ꯆꯨꯕꯒꯤ
ꯑ
ꯌꯨꯝꯗ ꯂꯩꯔꯤ
ꯑꯦ ꯅ ꯍꯥꯏꯔꯦ
ꯅꯪꯗꯤꯦ ꯀꯥꯏꯗꯂ
ꯑꯩꯈꯣꯏꯗꯤ ꯆꯤꯡꯗ ꯂꯩꯌꯦꯕꯀꯣ ꯑꯩꯈꯣꯏꯒꯤ ꯖꯔꯁ ꯑꯩꯈꯣꯏꯒꯤ ꯆꯔꯆꯁꯤ ꯑꯥ ꯃꯊꯛꯇ ꯂꯩꯕꯒꯤ ꯀꯥꯕ ꯉꯝꯖꯕ ꯉꯁꯤ ꯆꯠꯠꯁꯈꯦ
ꯑꯦꯁ ꯑꯩ ꯅꯣꯏꯁꯦ ꯌꯥꯝ ꯅꯨꯡꯉꯥꯏꯔꯒ ꯂꯩꯕ ꯃꯥꯂꯦꯀꯣ
ꯎꯃꯦ ꯐ ꯀ ꯄꯨꯔꯂ ꯀꯀꯣ
ꯑꯥ
ꯎꯝ
ꯏꯁꯄꯣꯔꯠꯀꯨꯝꯕꯗꯤ ꯌꯦꯡꯕ꯭ꯔꯥ ꯍꯥꯏꯕꯗꯤ ꯒꯦꯝ ꯆꯦ ꯆꯦ ꯆꯦ ꯐꯤꯐꯥ ꯋꯥꯔꯜ ꯀꯞꯇꯣ
ꯑꯁ ꯑꯦ ꯑꯩꯈꯣꯏꯗꯤ ꯅꯨꯃꯤꯗꯥꯡꯕꯨꯁꯨ ꯇꯨꯝꯗꯔꯦ ꯍꯧꯖꯤꯛꯀꯥꯟꯗꯤ
ꯑꯣ ꯀꯅꯥ ꯍꯣꯏ ꯌꯦꯡꯉꯦ ꯑꯩꯗꯤ ꯀꯔꯤꯍꯁꯅ ꯕ꯭ꯔꯥꯖꯤꯜ ꯑꯣꯏꯅ ꯍꯥꯏꯌꯦ
ꯑꯁ ꯑꯩꯗꯤ ꯑꯔ ꯑꯩꯗꯤ ꯑꯔꯖꯦꯟꯇꯤꯅꯥ ꯁꯄꯣꯔꯠ ꯇꯧꯋꯦ
ꯑꯣ ꯅꯪ ꯅꯪ ꯑꯦ ꯑꯥꯔꯖꯦꯟꯇꯤꯅꯥ ꯁꯞꯄꯣꯔꯠ ꯇꯧꯕ
ꯍꯣꯏꯣꯏ
ꯎꯝ
ꯁ ꯀꯣ ꯌꯦꯡꯅꯤꯡꯉꯁꯨ ꯑꯩꯈꯣꯏꯗꯤ ꯇꯤꯛꯀꯦꯠ ꯂꯧꯅꯤꯡꯉꯦ
ꯑꯣ
ꯎꯝ ꯅ ꯇꯤꯆꯔ ꯐ ꯐ ꯏꯐꯥꯕꯨ ꯀꯃꯤꯕ ꯃꯗꯤ ꯁꯤꯐꯕꯨ ꯀꯕꯤꯕꯆꯠꯄ꯭ꯔ ꯑꯝ ꯄꯥꯟꯗ
ꯑ ꯆ ꯀ ꯍꯦ ꯑꯗꯨꯝ ꯌꯨꯝꯗ ꯀꯔꯤ ꯍꯥꯏꯁꯤꯔꯥ ꯐꯣꯟꯗꯒꯤ ꯑꯗꯨꯝ ꯌꯦꯡꯉꯤ
ꯑꯣ
ꯍ
ꯑ
ꯑ
ꯀ ꯐꯔꯤ ꯒꯥ ꯅꯗꯤ
ꯍꯥꯥ
ꯉꯁꯤꯗꯤ ꯀꯔꯤ ꯀꯔꯤ ꯇꯧꯕ꯭ꯔꯥ
ꯑꯁ ꯀꯩꯝꯇ ꯇꯧꯗꯦꯗ ꯉꯁꯤꯗꯤ ꯑꯗꯨꯝ ꯌꯨꯝ ꯍꯥꯏꯕꯗꯤ ꯑꯈꯣꯏ ꯌꯨꯝꯗ ꯂꯩꯔꯒ ꯑꯗꯨꯝ ꯐꯣꯟ ꯃꯦꯠꯂ ꯃꯦꯠꯂꯒ ꯑꯗꯨꯒ ꯀꯥ
ꯀꯔꯤ ꯍꯥꯏꯁꯤꯔꯥ ꯍꯧꯖꯤꯛ ꯃꯄꯥꯟ ꯊꯣꯛꯂꯒ ꯑꯩꯈꯣꯏ ꯏꯃꯥꯟꯅꯕꯤꯒꯤ ꯀꯩꯅꯣꯝ ꯂꯩꯕ ꯕꯥꯔꯗꯦ ꯂꯩꯕꯀꯣ ꯑꯗꯨꯒꯤ ꯀꯔꯤ ꯀꯔꯥ ꯂꯧꯔꯒ ꯍꯧꯖꯤꯛ ꯑꯃꯨꯛ ꯍꯜꯂꯛꯄ ꯑꯗꯨꯒ ꯐꯝꯃꯤ
ꯑꯣ ꯍꯅꯨꯡꯉ ꯃꯤꯗꯤ ꯑꯩꯈꯣꯏꯗꯤ ꯆꯤꯡꯗ ꯂꯩꯕꯅꯤꯅꯀꯣ ꯂꯝꯕꯨꯨꯗ ꯆꯂꯒꯂꯑ
ꯑꯣ ꯂꯥꯎ ꯆꯠꯄ꯭ꯔꯣ ꯅꯣꯏꯁꯨ
ꯍꯣꯏ ꯑꯩꯈꯣꯏ ꯂꯥꯎ ꯆꯠꯂꯦꯦ
ꯑꯣ ꯑꯁ ꯂꯥꯎ ꯂꯥꯎ ꯆꯠꯄꯗꯤ ꯀꯔꯤ ꯍꯥꯏꯁꯤ꯭ꯔꯥ ꯂꯥꯎ ꯆꯠꯄ ꯀꯥꯟꯗ ꯂꯥꯎꯗ ꯆꯥꯛ ꯆꯥꯕ ꯅꯨꯡꯉꯥꯏꯕꯅꯦ ꯅ ꯅꯣꯏꯁꯨꯦ ꯈꯪꯕ꯭ꯔꯗꯣ
ꯑꯁ ꯌꯥꯝꯅꯤꯡꯉꯥꯏ ꯑꯩ ꯆꯦ ꯍꯥꯏꯔꯒ ꯀꯣ ꯉꯥꯁꯨ ꯐꯥꯕ
ꯑꯥꯎ ꯁꯤꯡꯖꯨ ꯆꯥꯔꯒ ꯀꯣ ꯑꯁꯅꯨꯉꯥꯏ ꯏꯟ ꯅ ꯅ ꯂꯣꯏꯔꯦ
ꯑꯁ ꯑꯩꯁꯨ ꯍꯟꯗꯛꯅ ꯑꯍꯥꯟꯕꯅꯦꯕ
ꯑꯥ
ꯑꯗꯨꯒ ꯌꯥꯝ ꯅꯨꯡꯉꯥꯏꯕꯅꯦꯗ
ꯑꯣ ꯅꯣꯏꯒꯤꯔꯥ ꯅꯣꯏꯒꯤ ꯂꯥꯎꯔꯥ ꯅꯠꯇ꯭ꯔꯒ ꯑꯇꯣꯞꯄꯒꯤꯔꯥ ꯑꯣ ꯑꯁ ꯌꯥꯝ ꯅꯨꯡꯉꯥꯏꯔꯝꯃꯅꯤꯍꯦ
ꯑꯁ ꯌꯥꯝ ꯅꯨꯡꯉꯥꯏꯌꯦ ꯆꯤꯛꯒꯟꯒꯨꯝꯕ ꯐꯤꯁꯒꯨꯝꯕ ꯊꫭꯡꯉ꯭ꯔꯒ ꯄꯨꯔꯛꯄꯀꯣ
ꯑ ꯍꯣꯏ ꯍꯣꯏ ꯑꯗꯨꯒ ꯁꯤꯡꯖꯨ ꯁꯦꯝꯃꯒ ꯍꯥ ꯍꯌꯦꯡꯁꯨ ꯆꯠꯅꯤ
ꯍꯌꯦꯡꯁꯦ ꯆꯠꯀꯅꯤ ꯍꯣꯏ ꯑꯈꫭꯏꯗꯤꯌꯦ
ꯑꯣ
ꯇꯥꯝꯗꯦꯕ ꯑꯗꯨꯒꯤ ꯑꯈꯣꯏꯒꯤ ꯂꯕꯨꯛꯗ ꯑꫭꯏ ꯀꯅꯤ
ꯑꯣ ꯐ꯭ꯔꯤ ꯂꯩꯕꯒꯤ ꯀꯣ ꯑꯁ ꯋꯥꯗꯤ ꯋꯥꯔꯝꯅꯤ ꯑꯗꯨ ꯑꯣꯏꯔꯁꯨ ꯃꯦꯃꯣꯔꯤꯅꯦ
ꯍꯣꯏ ꯃꯦꯃꫭꯔꯤꯅꯦ ꯍꯣꯏ
ꯑꯍꯥꯟꯒꯤ ꯅꯤꯡꯁꯤꯡꯒ꯭ꯔꯒꯀꯣ ꯑꯁ ꯌꯥꯝ ꯅꯨꯡꯉꯥꯏꯕꯅꯦ ꯅꯣꯏ ꯅꯣꯏꯅ ꯆꯥ ꯄꯣꯛꯄ ꯀꯥꯟꯗ ꯑꯗꯨꯝ ꯋꯥꯔꯤꯗꯣꯁ ꯁꯥꯕ ꯌꯥꯔꯅꯤ
ꯍꯣꯏ ꯌꯥꯝ ꯅꯨꯡꯉꯥꯏꯔꯦ ꯑꯩꯈꯣꯏꯁꯨ ꯑꯩꯈꯣꯏꯁꯨ ꯎꯝ ꯕꯣꯔꯅꯤꯡ ꯑꯩ ꯂꯧ-ꯂꯧꯗ ꯆꯠꯂꯦ ꯑꯗꯨꯒ ꯍꯜꯂꯛꯑꯒ ꯀꯤꯕꯤ ꯌꯦꯡꯉ꯭ꯔꯒꯀꯣ ꯌꯥꯝ ꯋꯥꯅ ꯅꯨꯡꯉꯥꯏꯔꯦ ꯇꯨꯝꯕꯅꯤꯗ
ꯑꯩꯗꯤꯀꯣ ꯅꯪ ꯑ ꯌꯨꯝ ꯄꯥꯂꯕ꯭ꯔꯅ ꯈꯟꯕ
ꯑꯁ ꯑꯉꯥꯡ ꯑꯅꯤ ꯂꯩꯌꯦ
ꯑꯣ ꯅꯣꯏ ꯅꯪ ꯑꯉꯥꯡ ꯑꯅꯤ ꯂꯩꯔꯦ
ꯍꯣꯏ ꯑꯉꯥꯡ ꯑꯅꯤ ꯂꯩꯌꯦ ꯍꯥꯌꯦ
ꯑꯣ ꯀꯅꯥꯅ ꯍꯥꯟꯕ꯭ꯔꯥ ꯅꯨꯄꯥꯔ ꯅꯨꯄꯤꯔ
ꯅꯨꯄꯥ ꯑꯃ ꯅꯨꯄꯤ ꯑꯃ
ꯑꯁ ꯌꯥꯝ ꯆꯛ ꯆꯥꯏꯍꯦ ꯑꯩꯁꯨ ꯑꯗꯨꯃꯥꯏꯅ ꯂꯩꯅꯤꯡꯕꯅꯦ ꯅꯨꯄꯤ ꯅꯨꯄꯥ ꯃ ꯅꯨꯄꯤ ꯑꯟ ꯑ-ꯑꯃ
ꯑꯁ ꯅꯣꯇꯤ ꯑꯣꯏꯕꯅ ꯑꯩꯕ ꯋꯥꯔꯦꯕ ꯑꯗꯨꯒꯤ ꯃꯣꯏꯁꯨ ꯄꯨꯔꯒ ꯐꯤꯗ ꯆꯠꯄ ꯉꯁꯤ ꯑꯗꯨꯕꯨ ꯑꯗꯨꯒꯤ ꯐꯤꯜꯗ ꯆꯠꯇ꯭ꯔꯀꯥꯟꯗ ꯃꯣꯏꯗꯤ ꯌꯥꯝ ꯃꯣꯠꯄꯅꯦꯅ ꯑꯩ ꯂꯣꯏꯅ ꯏꯔꯨꯕꯤꯔꯒ ꯀꯣ ꯅꯪꯒꯁꯨ ꯋꯥꯔꯤ ꯁꯥꯟꯅꯗꯕ ꯌꯥꯝ ꯀꯨꯏꯔꯦ ꯅꯪ ꯋꯥꯔꯤ ꯁꯥꯟꯅꯕꯅꯦ ꯉꯁꯤ
ꯑ ꯑꯁ ꯌꯥꯝ ꯅꯨꯡꯁꯤꯌꯦ
ꯑꯝ ꯅꯁꯨ ꯅꯨꯡꯉꯥꯏꯔꯤꯀꯣ
ꯍꯣꯏ ꯍꯣꯏ ꯅꯨꯡꯉꯥꯏꯔꯤꯌꯦ
ꯅꯪꯁꯨ ꯃꯠ-ꯐ꯭ꯔꯤ ꯇꯥꯏꯝꯗꯒꯤ ꯑꯩꯈꯣꯏꯔꯣꯝꯗꯁꯨ ꯀꯣꯏꯔꯛꯑꯣ
ꯍꯣꯏ ꯍꯣꯏ ꯀꯣꯏꯔꯛꯀꯦ ꯀꯣꯏꯔꯛꯀꯦ ꯑꯩꯌꯥ ꯅꯪ ꯋꯥꯔꯤ ꯅꯥꯕ ꯀꯥꯟꯗ ꯌꯥꯝꯅ ꯅꯨꯡꯁꯤꯌꯦ
ꯑꯁ ꯑꯩꯌꯨ ꯅꯨꯡꯁꯤꯌꯦ ꯑꯩꯁꯨ ꯅꯪꯕꯨ ꯌꯥꯝ ꯊꯦꯡꯅꯅꯤꯡꯉꯦ ꯑꯗꯨ ꯑꫭꯏ ꯑꯈꯣꯏꯗꯤ ꯑꯅꯪ ꯁꯤꯒꯤꯗ ꯂꯩꯔꯦ ꯑꯩꯅ ꯁꯤꯆꯤꯡꯗ ꯂꯩꯕꯅꯤꯅꯀꯣ
ꯑꯗꯨꯒ ꯑꯉꯥꯡꯁꯨ ꯂꯩꯕꯒꯤꯀꯣ ꯑꯧ ꯊꯕꯛ ꯌꯥꯝ ꯆꯤꯂꯝ ꯒꯅꯦ ꯅꯪꯁꯦ
ꯑꯩꯒꯤ ꯅꯨꯄꯥꯅ ꯑꯣꯇꯣ ꯊꯧꯕꯀꫭ
ꯑꯣ
ꯑꯗꯨꯒꯤ ꯑꯩꯗꯣ ꯂꯕꯨꯨꯛꯇ ꯆꯠꯇ꯭ꯔꯗꯤ
ꯑꯣ ꯍꯣꯏ ꯍꯣꯏ ꯑꯗꯨꯅꯦ ꯑꯗꯨꯅꯦ ꯑꯗꯨ ꯍꯥꯔꯠ ꯋꯥꯔꯠ ꯇꯧꯔꯒ ꯀꯣ
ꯑꯩꯗꯤ ꯄꯩꯁꯥ ꯂꯩꯇꯕꯒꯤ ꯏꯆꯥꯁꯤꯡꯁꯨ ꯁ꯭ꯀꯨꯜ ꯊꯥꯅꯤꯡꯉꯥꯏ ꯄꯩꯁꯥ ꯁꯠꯁꯨꯕꯤꯗꯕꯅꯦ ꯂꯩꯁꯥꯕꯤꯌꯦ
ꯑꯍꯣ ꯑꯁ ꯌꯥꯝ ꯅꯨꯡꯁꯤꯌꯦꯀꯣ
ꯐꯔꯅꯤꯆꯔ ꯊꯝꯒꯦꯅ ꯈꯟꯕꯅꯦ ꯑꯩ
ꯑꯣ ꯑꯣ ꯑꯣ ꯑꯁ ꯅꯪꯒꯤ ꯋꯥꯔꯤꯁꯦ ꯇꯥꯔꯒ ꯌꯥꯝ ꯅꯨꯡꯁꯤꯍꯦ
ꯑꯩ ꯊꯃꯣꯏ ꯄꯥꯟꯕꯅꯦ ꯑꯩꯒꯤ ꯋꯥꯔꯤꯁꯦ
ꯑꯁ ꯑꯩ ꯊꯕꯛ ꯌꯥꯝ ꯆꯥꯎꯔꯒ ꯇꯧꯔꯨꯕꯒ ꯀꯥꯟꯗ ꯑꯩꯁꯨ ꯈꯔ ꯃꯇꯦꯡ ꯄꯥꯡꯕꯤꯒꯦ
ꯑꯁ ꯌꯥꯝ ꯅꯨꯡꯉꯥꯏꯔꯦ ꯅꯪꯅ ꯑꯗꯨꯃꯥꯏꯅ ꯈꯟꯕꯤꯕꯒꯤ ꯅꯪꯗꯤ ꯃꯌꯨꯝ ꯄꯥꯟꯈ꯭ꯔꯕ꯭ꯔꯥ
ꯄꯥꯝꯗ꯭ꯔꯦ ꯑꯩꯗꯤ ꯊꯕꯛ ꯀꯟꯅ ꯊꯤꯔꯤ ꯍꯣꯏ ꯍꯣꯏ ꯑꯗꯨꯅꯦ ꯂꯩꯇꯕꯅꯦ ꯂꯩꯇꯕꯒꯤꯀꯣ ꯅꯨꯄꯥꯁꯨ ꯊꯤꯅꯤꯡꯗ꯭ꯔꯦꯗ ꯑꯗꯨꯝ ꯊꯕꯛ ꯈꯛꯇ ꯈꯟꯕꯒꯤꯀꯣ ꯊꯕꯥꯛ ꯋꯥꯈꯥꯎꯗ ꯈꯥꯟ ꯑꯥꯎ
ꯅꯪꯒꯤ ꯍꯣꯠꯅꯔꯒ ꯅꯨꯡꯉꯥꯏꯅ ꯍꯣꯠꯅꯔꯒ ꯅꯨꯡꯉꯥꯏꯅ ꯂꯩꯕ꯭ꯔꯥ ꯅꯨꯡꯉꯥꯏꯌꯦ
ꯑꯥꯎ ꯑꯗꯨꯅꯦ ꯂꯨꯍꯣꯡ ꯑꯥ ꯑꯗꯨꯅꯦ
ꯎꯝ
ꯍꯗꯤ ꯀꯔꯤ ꯇꯧꯒꯦꯔꯥ ꯅꯣꯏꯗꯤ
ꯍꯥꯥ
ꯍꯔꯤꯟꯗꯤ ꯀꯔꯤ ꯊꯣꯛꯒꯦꯔꯥ
ꯍꯔꯦꯟꯟ꯭ꯔ
ꯑꯥ
ꯈꯪꯗꯦꯅ ꯉꯁꯤꯗꯤ ꯑꯗꯨꯝ ꯐ꯭ꯔꯤ ꯂꯩꯔꯣꯏꯅꯤ ꯍꯥꯏꯕꯗꯤ ꯉꯁꯤꯗꯤ ꯁꯟꯗꯦꯅꯦꯗꯅ
ꯑꯣ ꯑꯣ
ꯑꯗꯨꯒꯤ ꯉꯁꯤꯗꯤ ꯑꯗꯨꯝ ꯐ꯭ꯔꯤ ꯂꯩꯒꯅꯤ ꯀꯩꯝꯇ ꯇꯧꯔ ꯍꯌꯦꯡ ꯑꯣꯏꯅ ꯊꯕꯛ ꯆꯠꯂꯅꯤ
ꯑꯣ ꯅꯨꯡꯉꯥꯏꯦ
ꯑꯁꯤꯁ ꯌꯥꯝ ꯌꯥꯝꯕꯋꯥꯏ
ꯑꯩꯈꯣꯏꯗꯤ ꯑꯩꯈꯣꯏ ꯍꯣꯔꯦꯟ ꯏꯕꯤꯅꯥ ꯑꯩꯈꯣꯏ ꯋꯨꯃꯦꯟ ꯁꯁꯥꯏꯠꯇꯤ ꯑꯩꯈꯣꯏ ꯃꯊꯪ ꯁꯪꯗꯒꯤ ꯏꯁꯩ ꯇꯝꯒꯅꯤꯅꯗꯤ ꯑꯩꯈꯣꯏꯗꯤ
ꯑꯣ ꯑꯁ ꯌꯥꯝ ꯅꯨꯡꯉꯥꯏꯦ ꯑꯗꯨꯗꯤ
ꯏꯁꯩ ꯆꯠꯄ ꯇꯝꯂꯁꯨꯀꯣ ꯆꯠꯇ꯭ꯔꯗꯤ ꯐꯥꯏꯚ ꯍꯟꯗ꯭ꯔꯦꯠ ꯐꯥꯏ ꯂꯣꯕꯥꯕꯨꯣꯏꯅ
ꯑꯗꯨꯒꯤ ꯆꯠꯇꯕ ꯌꯥꯔꯣꯏ ꯑꯩꯈꯣꯏꯍ ꯂꯨꯏꯔꯣꯗꯗꯤ ꯅꯅꯥꯧ ꯆꯕ꯭ꯔ ꯍꯜꯂꯣ
ꯑꯣ
ꯅꯣꯏ ꯅꯠꯇ꯭ꯔꯅꯤꯔꯦ ꯀꯥꯏ ꯆꯠꯄ꯭ꯔꯥ ꯃꯈꯣꯟꯁꯨ ꯇꯥꯗꯦ
ꯀꯔꯤꯔꯥ
ꯅꯆꯥ ꯑꯅꯤꯗꯣ ꯃꯈꯣꯟꯁꯨ ꯇꯥꯗꯦ ꯀꯥꯏꯗ ꯆꯠꯈ꯭ꯔꯕ
ꯑꯁ ꯁꯨꯖꯤꯗꯤ ꯂꯣ ꯆꯠꯂꯒ ꯂꯥꯛꯄꯅꯤꯅ ꯋꯥꯔ ꯃꯕꯥꯅꯤꯟꯗꯨꯣ ꯑꯩꯅ ꯏꯔꯨꯕꯤꯔꯒ ꯆꯨꯝꯈ꯭ꯔꯦ
ꯑꯣ ꯑꯁ ꯌꯥꯝꯃꯨ ꯋꯥ ꯑꯕ ꯃꯥꯂꯀꯣ ꯅꯨꯡ ꯁꯤ ꯅꯥ ꯂꯅꯦ ꯍꯣꯏ ꯍꯣꯏ ꯈꯪꯉꯦ ꯈꯪꯉꯦ ꯈꯉꯦ ꯉꯦꯟꯗ ꯑꯣꯏꯅ ꯋꯥꯕꯗꯣ ꯍꯣ
ꯑꯗꯨꯒꯤ ꯕꯟꯅꯤꯗꯨ ꯅꯨꯡꯉꯥꯏꯅ ꯇꯨꯝꯈ꯭ꯔꯦ ꯍꯧꯖꯤꯛꯁꯦ
ꯑ ꯑꯁ ꯌꯥꯝ ꯅꯨꯡꯁꯤꯌꯦꯀꯣ
ꯑꯁ ꯄꯨꯟꯁꯤꯁꯦ ꯌꯥꯝ ꯅꯨꯡꯁꯤꯕꯅꯦꯗ
ꯅꯣꯏ ꯅꯪꯒꯤ ꯅꯨꯄꯥꯗꯤ ꯉꯁꯤ ꯇꯣ ꯊꯧꯕ ꯆꯠꯈ꯭ꯔꯕ
ꯑꯁ ꯃꯤꯅ ꯔꯔꯤꯖꯔ ꯆꯂ ꯃꯣꯏ ꯑꯣ ꯈꯨꯟꯂꯤꯃꯤꯅꯥ ꯀꯣ ꯑꯦꯔ ꯄꯣꯗ ꯆꯔ ꯈꯦꯅ ꯑꯦꯔ ꯄꯣ ꯊꯤꯟꯕꯤꯕ ꯆ ꯈꯦꯔꯦ
ꯑꯣ ꯍꯜꯂꯛꯇ꯭ꯔꯤ ꯑꯣ ꯑꯣ ꯑꯣ ꯑꯣ ꯑꯣ ꯑꯗꯨ ꯑꯣꯏꯔꯝꯒꯅꯤ
ꯅꯪ ꯁꯣꯂ ꯑꯥꯛꯇ꯭ꯔꯤ
ꯑꯣ
ꯎꯝ
ꯑ ꯍꯤꯟꯖꯥꯡꯒꯨꯝꯕ ꯊꯣꯡꯂꯣꯏꯗ꯭ꯔꯣ ꯍꯧꯖꯤꯛꯇꯤ
ꯑꯁ ꯈꯔ ꯂꯩꯔꯦꯒꯥ ꯊꯣꯡꯔꯒꯦ ꯎꯝ ꯈꯔ ꯂꯩꯔꯒ ꯊꯣꯡꯒꯦꯕ
ꯑ ꯉꯁꯤꯗꯤ ꯀꯩ ꯍꯤꯟꯖꯥꯡ ꯆꯥꯅꯤ
ꯑꯁ ꯈꯪꯗ꯭ꯔꯤ
ꯅꯪ ꯑꯥꯎ ꯑꯗꯨꯅꯦ ꯌꯦꯟ ꯄꯨꯔꯛꯅꯤꯉꯥꯏ ꯃꯥꯂꯦ ꯌꯦ ꯔ ꯉꯥꯔ
ꯑꯁ ꯑꯗꯨꯒꯨꯝꯕ ꯄꯨꯔꯗꯤ ꯐꯕ ꯍꯣꯏ
ꯄꯨꯔꯛꯑꯣ ꯍꯥꯏꯌꯨꯅꯦ ꯉꯁꯤꯗꯤ ꯊꯕꯛꯁꯦ ꯆꯠꯈ꯭ꯔꯦ
ꯍꯣꯏ ꯃꯥꯁꯨꯣ
ꯑ ꯑꯗꯨ ꯅꯪ ꯅꯨꯄꯥꯗꯤ ꯌꯥꯝ ꯐꯥꯕ꯭ꯔꯣ ꯈꯠꯅ
ꯑꯁ ꯌꯨꯠ ꯊꯛꯕꯅ ꯑꯩ ꯍ ꯀ ꯆꯤꯑ
ꯑꯁ ꯌꯨ ꯊꯣꯛꯄꯅꯦꯀꯣ ꯄ꯭ꯔꯣꯕ꯭ꯂꯦꯝ ꯌꯥꯝ ꯊꯣꯛꯄꯅꯦ
ꯑꯩ ꯑꯗꯨꯝ ꯈꯠꯅꯥꯗꯒ ꯂꯩꯔꯦ
ꯑꯁ ꯂꯩꯔꯤꯍꯦ ꯅꯪꯒꯤ ꯑꯣꯅꯦ ꯅꯪꯒꯤ ꯑꯋꯥꯕꯒ ꯃꯥꯅ ꯌꯨ ꯊꯥꯛꯄꯒ ꯑꯗꯨꯗꯤ ꯃꯥꯅ ꯑꯥꯔꯟ ꯇꯧꯕꯗꯣ
ꯎꯝ
ꯂꯣꯏ ꯑꯌꯨꯗ ꯂꯣꯏ ꯌꯧꯔꯝꯅꯤꯍꯦ
ꯑꯁ ꯌ ꯊꯥꯛꯄꯗ ꯄꯩꯁꯥꯁꯨ ꯌꯨꯝꯗ ꯀꯔꯤꯁꯨ ꯄꯨꯔꯛꯇꯦ ꯑꯗꯨꯒꯤ ꯑꯩ ꯏꯆꯥꯅꯤ ꯕꯨꯁꯨꯀꯨ ꯊꯥꯣꯏ ꯆꯨꯝ ꯉꯝ꯭ꯔꯦ
ꯑꯩ ꯑꯩꯁꯤꯀꯣ ꯅꯒꯤ ꯑ ꯄ ꯀꯔꯤ ꯍꯥꯏꯁ ꯔ ꯅꯣꯏꯒꯤ ꯑꯩ ꯌꯨꯝꯒꯤ ꯋꯥꯔꯤ ꯇꯥꯔꯒ ꯑꯁ ꯑꯩꯁꯤꯀꯣ
ꯎꯝ ꯑ ꯇꯒꯅꯤꯁꯣꯔꯅꯥꯝ ꯋꯥꯔ ꯄꯤꯕ ꯑꯩꯁꯤꯅ
ꯑꯗꯨꯅꯦ ꯑꯗꯨꯅꯦ ꯍꯣꯏ ꯍꯣꯏ ꯑꯗꯨꯅꯦ ꯌꯥꯝ ꯅꯨꯡꯁꯤꯌꯦꯦꯀꯣ ꯈꯠꯅ ꯒꯨꯝꯕ ꯑꯗꯨꯝ ꯌꯨ ꯊꯛꯄ ꯌꯨ ꯊꯛꯂꯒ ꯂꯥꯛꯄꯗꯣ ꯑꯗꯨꯝ ꯈꯠꯅꯅꯤꯡꯉꯥꯏ ꯑꯗꯨꯒ ꯀꯨꯝꯕ ꯇꯧꯕ꯭ꯔꯥ
ꯑꯁ